ꯔꯣꯕꯔꯠ ꯇꯥꯕ꯭ꯔꯣ
ꯇꯥꯏꯌꯦ ꯇꯥꯏꯌꯦ
ꯀꯥꯏ ꯆꯠꯂꯨꯒꯦ ꯀꯣꯜꯒ ꯄꯥꯏꯗ꯭ꯔꯤꯁꯤꯕꯨ
ꯏꯩꯁ ꯉꯥꯏꯍꯥꯛ ꯇꯨꯝꯃꯨꯔꯦ ꯑꯗꯨꯅꯅꯤꯅꯦ ꯅꯨꯡꯉꯥꯏꯃꯟꯗꯅ
ꯎꯝ
ꯅꯨꯡꯁꯥꯅꯒ ꯁꯥꯕꯅꯦ ꯑꯁ ꯅꯨꯡꯗꯤꯜꯅ ꯃꯔꯣꯝ ꯁꯥꯔꯤꯕ ꯉꯁꯥꯏ ꯅꯣꯡ ꯅꯣꯡ ꯉꯍꯥꯛ ꯆꯨꯈꯤ ꯑꯗꯨ ꯅꯣꯏ ꯑꯗꯨꯋꯥꯏꯗ ꯅꯣꯡ ꯁꯨꯕ꯭ꯔꯣ
ꯑꯩꯈꯣꯏ ꯔꯣꯝ ꯆꯨꯏ ꯆꯨꯕꯕꯨꯗꯤ
ꯑꯩꯈꯣꯏ ꯆꯨꯗꯕ ꯋꯥꯥꯅꯦ ꯅꯣꯏ ꯆꯨꯕꯗꯣ ꯅꯣꯡ ꯅꯣꯡꯗꯤ ꯃꯈꯣꯟ ꯐꯖꯅ ꯇꯥꯏꯌꯦ ꯑꯩꯈꯣꯏ ꯁꯣꯝꯗ ꯑꯁꯣꯝꯒꯤ ꯃꯥꯃꯥꯡꯂꯣꯝ ꯆꯨꯔꯝꯂꯦ ꯑꯗꯨꯒ ꯅꯣꯏꯔꯣꯝ ꯆꯠꯈ꯭ꯔꯦꯕ ꯑꯩꯈꯣꯏ ꯆꯨꯗꯕꯤꯗ
ꯎꯝ
ꯍꯧꯖꯤꯛꯁꯤ ꯀꯩꯅꯣꯒꯤ ꯂꯧꯎꯁꯤ ꯃꯇꯝꯗꯤ ꯌꯧꯁꯜꯂꯛꯑꯕꯅꯤ ꯀꯃꯥꯏꯅ ꯇꯧꯔꯤꯅꯣ ꯈꯪꯗꯦ ꯑꯁ ꯅꯣꯡꯁꯨ ꯆꯨꯗꯦ ꯑꯃꯁꯨ ꯇꯧꯗꯦ ꯆꯥꯛ ꯇꯥꯡꯗꯣꯏꯔꯥ ꯀꯩꯅꯣ ꯈꯪꯗꯦ ꯍꯟꯗꯛꯁꯦ
ꯑꯗꯨꯅꯦ ꯍꯥꯏꯗꯤ ꯁꯥꯕꯁꯨ ꯍꯟꯗꯛꯇꯤ ꯐꯖꯅ ꯁꯥꯔꯦ ꯀꯥꯏꯗꯩꯅꯣ
ꯎꯝ ꯅꯨꯡꯁꯤ ꯅꯨꯡꯁꯤꯠ ꯅꯨꯡꯁꯥ ꯁꯦꯡꯉꯛꯇꯕ ꯏꯟꯚꯥꯏꯔꯣꯟꯃꯦꯟꯇꯦꯟ ꯌꯥꯝ ꯐꯠꯇ꯭ꯔꯕ ꯐꯠꯇ꯭ꯔꯦꯅꯦ ꯑꯗꯨꯅꯅꯤꯅꯦ ꯎ ꯌꯥꯟꯊꯣꯛꯄ ꯌꯥꯟꯕ ꯈꯣꯠꯄ ꯇꯧꯔꯤ ꯃꯌꯥꯝꯗꯨꯅꯀꯣ
ꯎꯡ
ꯀꯩꯅꯣ ꯃꯈꯟ ꯃꯈꯟ ꯂꯥꯛꯇꯅ ꯄꯪꯇꯧ ꯇꯧꯔꯤꯕ ꯃꯌꯥꯝꯖꯦ ꯑꯗꯨꯝ ꯇꯧꯔꯛꯇꯣꯏꯅꯤꯅꯦ ꯃꯊꯪ ꯃꯊꯪ ꯊꯥꯒꯠꯂꯛꯄꯅꯤꯅ
ꯎ ꯋꯥꯖꯨ ꯍꯥꯏꯒꯨꯝꯗꯅ ꯎ ꯋꯥꯁꯦ ꯑꯝꯇ ꯍꯧꯅꯗ꯭ꯔꯕꯅꯤ ꯆꯤꯡ ꯍꯥꯏꯔꯒ ꯎ ꯋꯥꯁꯦ ꯑꯝ ꯍꯧꯅꯗ꯭ꯔꯦ ꯂꯣꯏ ꯀꯣꯛꯊꯣꯛꯅꯔꯒ ꯃꯥ ꯃꯥꯒꯤ
ꯂꯧꯕꯨꯛ ꯐꯪꯉꯦ ꯂꯩꯁꯤꯜꯂꯛꯇ꯭ꯔꯦ ꯏꯝꯐꯥꯜꯁꯤꯗ ꯍꯣꯏ ꯐꯨꯗꯔꯛꯑ ꯑꯃꯛꯨꯛ ꯁꯥꯒꯠꯂꯛ ꯀ ꯃꯌꯨꯝ ꯈꯔ ꯁꯥꯖꯟꯅꯤ ꯗꯨꯀꯥꯟ ꯈꯔ ꯁꯥꯖꯟꯅꯤ ꯑꯝ ꯂꯩꯇ꯭ꯔꯕꯅꯤ ꯍꯧꯖꯤꯛ
ꯑꯗꯨꯅꯤ ꯎ ꯋꯥ ꯍꯥꯏꯔ ꯑꯝ ꯍꯧꯗ꯭ꯔꯦ ꯑꯗꯨꯅ ꯑꯗꯨꯝ ꯁꯥꯕꯒꯤ ꯑꯏꯪ ꯑꯁꯥꯒꯤ ꯈꯜꯁꯨ ꯑꯗꯨꯝ ꯀꯥꯏꯔꯛ ꯇꯥꯕꯅꯤ ꯚꯥꯏ
ꯃꯥꯅꯤ ꯃꯥꯅꯤ ꯑꯗꯨ ꯍꯧꯖꯤꯛ ꯇꯧꯔꯛꯏ ꯃꯌꯥꯝꯁꯤ ꯌꯦꯡꯎ
ꯎꯝ ꯁꯤ ꯃꯤꯑꯣꯏꯕꯅ ꯒ꯭ꯌꯥꯟ ꯇꯥꯗꯕꯗꯒꯤ ꯊꯣꯛꯄ ꯉꯥꯛꯇꯅꯤꯗ ꯚꯥꯏ
ꯃꯥꯅꯤ ꯃꯥꯅꯤ ꯃꯤꯑꯣꯏꯕ ꯁꯤꯅꯀꯣ ꯃꯁꯥ ꯃꯁꯥꯒꯤꯗ ꯈꯟꯕ ꯇꯨꯡꯒꯤ ꯀꯩꯝ ꯈꯟꯗꯕ ꯑꯗꯣ ꯉꯥꯏꯍꯥꯛꯇꯤ ꯉꯥꯏꯍꯥꯛꯀꯤ ꯅꯨꯡꯉꯥꯏꯍꯧꯔ ꯂꯣꯏꯔꯦ ꯁꯤ ꯋꯥꯈꯜꯗ ꯑꯗꯨꯝ ꯂꯩꯔꯦ ꯑꯗꯨꯅꯅꯦꯕ
ꯎꯝ ꯍꯥꯏꯗꯤ ꯄꯥꯝꯕꯤꯁꯦ ꯑꯃ ꯌꯥꯟꯊꯠꯄꯗ ꯑꯩꯈꯣꯏꯗ ꯃꯥꯡꯖꯔꯤꯁꯤꯅ ꯀꯔꯤꯅꯣ ꯇꯣꯡꯖꯔꯤꯁꯤꯅ ꯀꯔꯤꯅꯣꯗꯣ ꯍꯥꯏꯐꯦꯠ ꯈꯟꯕꯤꯔꯗꯤ ꯑꯃꯨꯛ ꯐꯥꯕ
ꯍꯣꯏ ꯃꯥ ꯃꯁꯥ ꯃꯁꯥꯒꯤ ꯀꯥꯟꯅꯅꯕ ꯍꯥꯏꯗꯤ ꯇꯨꯡꯗ ꯀꯔꯤ ꯑꯣꯏꯔꯛꯀꯅꯤ ꯈꯣꯠꯀꯅꯤ ꯀꯩꯝ ꯈꯟꯅꯗꯕꯤꯗ ꯃꯥꯏ ꯑꯅꯤꯡ ꯑꯅꯤꯡꯕ ꯑꯄꯥꯝ ꯑꯄꯥꯥꯝꯕ ꯑꯗꯨꯝ ꯇꯧꯅꯒꯤꯕꯗꯣ
ꯍꯣꯏ ꯇꯣꯡꯖꯕꯗꯨꯇꯪ ꯌꯦꯡꯉꯀꯥꯟꯗ ꯊꯕꯛꯇꯣ ꯇꯧꯔꯦ ꯃꯥꯡꯖꯕꯁꯤ ꯗꯤ ꯑꯇ ꯌꯦꯡꯗ꯭ꯔꯦ ꯑꯗꯨꯅ ꯚꯥꯢ ꯍꯥꯏꯗꯤ ꯃꯤꯑꯣꯏꯕꯁꯤꯡꯅ ꯒ꯭ꯌꯥꯟ ꯇꯥꯗ꯭ꯔꯕꯅꯤꯅ ꯒ꯭ꯌꯥꯟ ꯇꯥꯕ ꯁꯤꯡꯁꯤꯁꯨ ꯑꯗꯨꯝ ꯋꯥ ꯇꯥꯃꯤ ꯄꯨꯂꯞ ꯂꯩꯃꯤꯟꯅꯔꯕꯅꯤꯅ ꯑꯃꯅ ꯒ꯭ꯌꯥꯟ ꯇꯥꯗꯕꯗ ꯑꯃꯁꯨ ꯑꯗꯨꯝ ꯋꯥꯏꯌꯦꯗꯨꯅꯤ
ꯃꯥꯅꯦ ꯍꯥꯏꯗꯤ ꯃꯤ ꯆꯥꯝꯃ ꯆꯅꯤ ꯂꯤꯁꯤꯡ ꯂꯥꯛꯀꯤ ꯃꯌꯥꯗꯨꯗ ꯃꯤ ꯆꯥꯃ ꯑꯃ ꯃꯤ ꯌꯥꯡꯈꯩ ꯑꯃꯅ ꯎ ꯊꯥꯒꯦꯅ ꯊꯥꯔꯒ ꯃꯤ ꯂꯥꯈ ꯑꯃ ꯀꯩ ꯑꯃꯅ ꯎꯗꯨ ꯌꯥꯟꯊꯠꯂꯒ ꯉꯝꯄꯣꯠꯇꯦꯕꯀꯣ ꯑꯃꯔꯣꯝꯗꯗꯤ
ꯎꯝ
ꯍꯥꯏꯗꯤ ꯆꯠꯅꯕꯗꯣ
ꯃꯤ ꯑꯃꯅ ꯎ ꯊꯥꯖꯤꯜꯂꯛꯀꯅꯤ ꯃꯤ ꯇꯔꯥꯅ ꯌꯥꯟꯁꯤꯜꯂꯛꯀꯅꯤ ꯑꯗꯨꯝ
ꯅꯤ ꯊꯥꯕꯕꯨꯗꯤ ꯀꯣꯛ ꯊꯣꯛꯄꯅ ꯍꯦꯂꯦ ꯑꯗꯣ
ꯎꯝ ꯑꯗꯨꯅꯤ ꯇꯧꯔꯤꯁꯦ ꯍꯥꯏꯗꯤ
ꯄꯤꯌꯣ ꯄꯤꯐꯝꯕꯨꯗꯤ ꯂꯩ ꯅ ꯅꯥꯄꯤ ꯑꯣꯏꯕꯩ ꯊꯤꯕ ꯐꯪꯗ꯭ꯔꯤ ꯎꯗꯤ ꯂꯥꯏꯔꯗꯅ ꯑꯗꯨꯅꯦ ꯐꯦꯛꯇꯔꯤ ꯈꯔ ꯑꯃꯨꯛ ꯂꯤꯡꯈꯠꯂꯛꯀꯅꯤ
ꯃꯣꯏꯅ ꯆꯥꯎꯈꯠꯂꯛꯏ ꯃꯇꯤꯛ ꯁꯣꯝꯗ ꯅꯆꯔ ꯅꯦꯆꯔꯗꯗꯤ ꯃꯥꯡꯕꯅ ꯍꯦꯜꯂꯛꯑꯦꯕ ꯚꯥꯏ ꯆꯥꯎꯈꯠꯂꯛꯏ ꯃꯇꯤꯛ
ꯃꯥꯅꯤ ꯁꯣꯝꯗ ꯆꯥꯎꯈꯠꯆꯔꯦ ꯗꯤꯕꯂꯞ ꯑꯣꯏꯔꯦ ꯈꯣꯠꯂꯦꯅ ꯈꯟꯖꯕꯩ ꯋꯥꯅꯤ ꯁꯣꯝꯗꯗꯤ ꯈꯟ ꯀꯥꯏꯊꯔꯛꯏꯕ ꯃꯌꯥꯝ ꯇꯧꯔꯛꯏꯕ ꯃꯌꯥꯝꯁꯤ ꯌꯦꯡꯉꯣꯗꯅ ꯁꯤ ꯍꯥꯟꯅ ꯅꯨꯡ ꯁꯥꯁꯤ ꯁꯨꯃꯥꯏꯅ ꯁꯥꯔꯝꯄꯣꯠ ꯅꯇꯦꯗꯣ
ꯖꯤꯕ ꯄꯥꯟꯕꯥ ꯃꯥꯡꯈꯤꯕ ꯖꯤꯕ ꯄꯥꯟꯕ ꯀꯌꯥ ꯑꯃ ꯂꯩꯈ꯭ꯔꯦ ꯌꯦꯡꯎ
ꯃꯥꯅꯤ
ꯄ꯭ꯔꯤꯊꯤꯕꯤꯁꯤꯗꯒꯤ ꯃꯣꯏ
ꯃꯥꯡꯕꯕꯨ ꯈꯜꯖꯤ ꯈꯌꯥ ꯅꯠꯇꯦ ꯁꯉꯥꯏꯁꯤꯁꯨ ꯃꯥꯡꯕ ꯌꯥꯕꯒꯤ ꯃꯑꯣꯡꯗ ꯂꯩꯁꯜꯂꯛꯑꯕꯅꯤ ꯃꯥꯡꯉꯛꯑꯕꯅꯤ ꯃꯣꯏꯁꯤꯁꯨ ꯌꯦꯡꯉꯣ
ꯎꯝ ꯍꯥꯏꯗꯤ ꯚꯥꯏꯁꯤ ꯑꯩꯈꯣꯏꯅ ꯅꯍꯥ ꯑꯩꯈꯣꯏꯅ ꯈꯤꯇꯪ ꯏꯅꯤꯁꯤꯑꯦꯇꯤꯞ ꯂꯧꯔꯒꯀꯣ ꯍꯥꯏꯗꯤ ꯀꯔꯤ ꯇꯧꯕ ꯌꯥꯏ ꯀꯃꯥꯏ ꯀꯔꯤ ꯇꯧꯁꯤꯒꯦꯗꯣ ꯍꯥꯏꯐꯦꯠ ꯑꯩꯈꯣꯏ ꯈꯔ ꯄꯨꯟꯁꯤꯟꯅꯔꯒꯀꯣ ꯎ ꯋꯥ ꯊꯥꯕꯒꯤ ꯗ꯭ꯔꯥꯏ ꯆꯠꯄꯅꯤ ꯈꯪꯗꯦ ꯅꯠꯇ꯭ꯔꯒ ꯎ ꯋꯥ ꯌꯥꯝꯕ ꯂꯩꯀꯥꯏꯖꯤꯒꯤ ꯍꯥꯏꯗꯤ ꯑꯩꯈꯣꯏꯅ ꯉꯝꯖꯕ ꯖꯒꯥ ꯑꯩꯈꯣꯏꯒꯤ ꯂꯩꯀꯥꯏꯖꯤꯒꯤꯗ
ꯍꯣꯏ ꯂꯩꯀꯥꯏꯒꯤꯀꯣ ꯍꯥꯏꯗꯤ ꯑꯇꯣꯞꯄꯗ ꯆꯠꯇ꯭ꯔꯒꯁꯨ ꯂꯩ ꯀꯥꯏꯈꯤꯁꯤꯇꯪ ꯇꯧꯕꯗ ꯀꯣ
ꯍꯣꯏ ꯍꯥꯏꯗꯤ ꯑ ꯑꯩꯈꯣꯏ ꯊꯧꯕ ꯌꯥꯔꯣꯢꯕ ꯕꯥꯥꯏ
ꯍꯣꯢ ꯁꯤ ꯃꯤꯒꯤ ꯌꯨꯝ ꯃꯤꯒꯤ ꯏꯃꯨꯡꯒꯤ ꯍꯟ ꯁꯤꯠꯇ꯭ꯔꯤ ꯀꯥꯏꯗ ꯏꯁꯥꯒꯤ ꯌꯨꯝ ꯍꯥꯟꯅ ꯁꯤꯠꯂꯣꯅ ꯑꯃ ꯂꯩꯕꯗꯣ ꯑꯗꯨꯃꯥꯏꯅꯀꯣ ꯑꯇꯣꯞꯄ ꯁꯥꯕꯩ ꯃꯊꯧ ꯇꯥꯗꯦꯕ ꯑꯩꯈꯣꯏ ꯏꯁꯥꯒꯤ ꯁ꯭ꯋꯥꯏꯗ ꯂꯩꯔꯤꯕ ꯑꯀꯣꯏꯕꯁꯤꯗꯀꯣ
ꯁꯤꯁꯦ ꯍꯃ ꯍꯥꯟꯅ ꯑꯩꯈꯣꯏꯅ
ꯍꯥꯏꯗꯤ ꯚꯥꯏ ꯍꯟꯗꯛ ꯖꯨꯟ ꯐꯦ ꯐꯥꯏꯚ ꯍꯦꯟꯗꯣꯛꯈ꯭ꯔꯦ ꯏꯟꯚꯥꯏꯔꯣꯟꯃꯦꯟ ꯗꯦ ꯑꯗꯨꯗ ꯎ ꯋꯥ ꯌꯥꯝ
ꯃꯥꯅꯤ
ꯃꯣꯏ ꯊꯥꯔꯒ ꯐꯣꯇꯣ ꯀꯥꯞꯄꯒ ꯇꯣꯛꯑꯦꯕ ꯍꯥꯏꯗꯤ ꯊꯥꯕ ꯂꯣꯏꯈ꯭ꯔꯕ ꯃꯥ ꯇꯨꯡ ꯖꯨꯟ ꯐꯥꯏꯠ ꯂꯣꯏꯈ꯭ꯔꯕ ꯃꯥꯇꯨꯡ ꯃꯇꯨꯡ ꯎꯗꯨꯣ ꯍꯧꯔꯤꯕ꯭ꯔꯥ ꯁꯤꯔꯕ꯭ꯔꯥ ꯅ ꯏꯁꯤꯡ ꯗꯔꯀꯥꯔ ꯂꯩꯔꯤꯕ꯭ꯔꯥ ꯂꯩꯇ꯭ꯔꯤꯕ꯭ꯔꯥ ꯍꯥꯏꯕꯗꯨꯃ ꯁꯨꯡꯛꯌꯦꯡ ꯌꯦꯡꯁꯤꯟꯕꯤꯗ꯭ꯔꯦꯕ ꯃꯣꯏꯅ ꯊꯥꯕ ꯖꯨꯟ ꯐꯥꯏꯚ ꯂꯣꯏꯈ꯭ꯔꯦ ꯏꯟꯚꯥꯏꯔꯣꯟꯃꯦꯟ ꯗꯦ ꯂꯣꯏꯈ꯭ꯔꯦꯅ ꯑꯗꯨ ꯂꯣꯏꯔꯦꯕ ꯚꯥꯢ ꯍꯥꯏꯗꯤ ꯎꯗꯣ ꯊꯥꯖꯟꯕꯤꯔꯒ ꯀꯤꯌꯥꯔ ꯂꯧꯗꯕꯗꯣ ꯑꯗꯨꯗꯤ ꯎ ꯎ ꯃꯣꯏꯅ ꯆꯥꯝꯃ ꯎ ꯎ ꯆꯥꯝꯃ ꯊ ꯉꯝꯒꯗꯕ ꯃꯣꯏꯅ ꯔꯦꯁꯄꯣꯟꯁꯤꯕꯤꯂꯤꯇꯤ ꯂꯧꯕ ꯉꯝꯒꯗꯕ ꯎ ꯇꯔꯥ ꯈꯛꯇꯪ ꯆꯪ ꯆꯪ ꯂꯥꯎꯅ ꯊꯥꯕꯔꯒ ꯃꯄꯨꯡ ꯃꯔꯩ ꯐꯥꯍꯟꯕꯗꯨꯅ ꯐꯕ ꯑꯃ ꯂꯩꯌꯦꯕ ꯚꯥꯏ
ꯃꯥꯅꯦ ꯃꯣꯏ ꯃꯌꯥꯝ ꯂꯥꯛꯑꯝꯅꯤ ꯎ ꯃꯣꯏ ꯃꯌꯥꯝꯗꯨꯒꯤ ꯎ ꯂꯣꯏ ꯊꯥꯔꯝꯅꯤ ꯑꯦ ꯊꯥꯔꯝ ꯆꯠꯈꯤꯅꯤ ꯑꯗꯨꯗꯒꯤ ꯁꯨꯔꯥꯛ ꯂꯥꯛꯑꯔꯣꯏꯗꯣ ꯎꯅꯤꯅ ꯎꯗꯣ ꯁꯤ ꯍꯤꯡꯉꯤꯕ꯭ꯔꯥ ꯁꯤꯔꯤꯕ꯭ꯔꯥ ꯑꯗꯨ ꯈꯪꯉꯔꯣꯏ ꯊꯥꯔꯝꯃꯦ ꯍꯥꯏꯕꯒꯤꯀꯣ ꯁꯣꯁꯤꯌꯦꯜ ꯃꯦꯗꯤꯌꯥꯗꯤ ꯊꯥꯒꯠ ꯄ ꯌꯥꯅꯕꯒꯤ ꯃꯑꯣꯡꯗꯅꯦꯕ ꯇꯧꯔꯤꯁꯦ ꯍꯥꯏꯗꯤ ꯃꯌꯥꯝꯅ ꯐ꯭ꯂꯦꯛꯁ ꯇꯧꯕ ꯎꯠꯄ ꯑꯗꯨꯒꯨꯝꯕ ꯐꯖꯍꯟꯕ ꯈꯛꯇ ꯉꯥꯏꯔꯦꯕ ꯇꯧꯒꯦꯅ ꯈꯟꯕꯗꯤ ꯂꯩꯇ꯭ꯔꯄꯣꯠꯅꯤꯗ
ꯑꯗꯨꯅꯦ ꯍꯥꯏꯗꯤ ꯀꯩꯅꯣꯁꯦ ꯑꯩꯈꯣꯏꯅ ꯍꯥꯏꯐꯦꯠ ꯀꯩꯅꯣ ꯇꯧꯗ꯭ꯔꯒꯗꯤ ꯁꯤꯗꯤ
ꯑꯗꯨ ꯍꯥꯏꯒ ꯎ ꯎ
ꯍꯥꯏꯔꯣ ꯍꯥꯏꯔꯣ ꯕ
ꯃꯥꯥꯟꯅꯩ ꯑꯗꯨ ꯍꯥꯏꯔꯒ ꯑꯩꯈꯣꯏ ꯂꯩꯀꯥꯏꯒꯤꯗꯨꯀꯣ ꯇꯪ ꯍꯥꯎꯗꯣꯛꯄ ꯌꯥꯕꯅꯤ ꯁꯤ ꯅꯨꯃꯤꯠꯁꯤꯃ ꯎ ꯊꯥꯁꯤ ꯈꯣꯠꯁꯤ ꯐꯠꯇ꯭ꯔꯦ ꯍꯥꯏꯕꯗꯤ ꯈꯤꯇꯪꯒꯤ ꯑꯣꯏꯁꯨ ꯆꯥꯎꯈꯠꯇꯅꯕ ꯂꯩꯇꯅ ꯀꯩꯅꯣꯝꯃ ꯁꯨꯝ ꯄꯥꯏꯈꯠꯄ ꯌꯥ ꯊꯕꯛ ꯌꯥꯕ ꯌꯥꯕꯅꯦ ꯑꯃꯔꯣꯝꯗꯨꯒꯤ ꯍꯥꯏꯖ ꯃꯤꯁ ꯃꯌꯥꯝ ꯇꯧꯅꯔꯤ ꯍꯧꯖꯤꯛ ꯁꯣꯁꯦꯜ ꯃꯦꯗꯤꯌꯥꯗꯀꯣ ꯒ꯭ꯔꯨꯞ ꯁꯦꯝ ꯁꯦꯝꯗꯨꯅ ꯄꯣꯠ ꯆꯩꯩ ꯊꯥꯕ ꯈꯣꯠꯄ ꯎ ꯊꯥꯕ ꯌꯥꯝ ꯇꯧꯅꯔꯝꯅꯦ ꯍꯧꯖꯤꯛꯁꯦ ꯁꯣꯁꯦꯜ ꯃꯦꯗꯤꯌꯥꯗ ꯊꯥꯒꯠꯂꯛꯏ ꯃꯌꯥꯝꯗꯣ ꯍꯥꯏꯗꯤ ꯃꯌꯥꯝ ꯍꯧꯅ ꯍꯧꯅꯗꯅꯀꯣ ꯎꯎꯎ ꯑꯗꯨꯃꯥꯏꯅ ꯇꯧꯕ ꯑꯃ ꯇꯧꯗ꯭ꯔꯒꯗꯤ ꯑꯩꯈꯣꯏꯁꯨ ꯍꯥꯏꯗꯤ ꯃꯌꯥꯝ ꯇꯧꯅꯤꯌꯦ ꯇꯧꯕ ꯅꯠꯇꯕꯅ ꯈꯤꯇꯪ ꯐꯅꯕ ꯈꯣꯠꯅꯕ ꯑꯃ ꯇꯧꯕ ꯑꯃꯀꯣ
ꯍꯣꯏ ꯑꯐꯕ ꯃꯇꯧ ꯇꯝꯕꯗꯤ ꯀꯥꯏꯗꯗ
ꯍꯣꯏ
ꯍꯥꯏꯗꯤ ꯐꯠꯇꯕ ꯃꯇꯧ ꯇꯝꯕꯁꯨ ꯅꯠꯇꯦ ꯑꯐꯕꯗꯤ ꯃꯇꯧ ꯇꯝꯒꯗꯕꯅꯤ
ꯃꯥꯅꯤ ꯃꯥꯅꯤ ꯑꯐꯕꯗꯤ ꯃꯊꯧ ꯇꯧꯅꯤꯡꯗꯦ ꯑꯗꯣ ꯐꯠꯇꯕꯗꯤ ꯈꯤꯇꯪ ꯎꯔꯕ ꯑꯁꯨꯃꯥꯏꯗꯤ ꯅꯨꯡꯉꯥꯏꯗꯧ ꯃꯥꯜꯂꯤꯦꯅꯦ ꯇꯛ ꯍꯦꯛꯇ ꯇꯧꯋꯦ
ꯎꯝ ꯑꯐꯕ ꯇꯧꯕꯗꯤ ꯃꯇꯝ ꯆꯪꯉꯤ ꯐꯠꯇꯕ ꯇꯧꯕꯗꯤ ꯃꯇꯝ ꯆꯪꯗꯦ ꯑꯗꯣ
ꯑꯥ
ꯍꯥꯏꯒꯨꯝꯗꯅ ꯑꯈꯣꯢ ꯌꯨꯠ ꯀꯩ ꯄꯨꯟꯁꯤꯜꯂꯒ ꯀꯣ ꯂꯩꯀꯥꯏꯒꯤ ꯈꯔ ꯀꯩꯅꯣ ꯇꯧꯕ ꯌꯥꯕ ꯈꯔꯗꯤ ꯇꯧꯁꯤ ꯚꯥꯏ
ꯌꯥꯏ ꯑꯗꯨꯅꯦꯁꯨ ꯈꯜꯂꯤꯕꯅꯤ ꯍꯥꯏꯗꯤ ꯑꯩꯈꯣꯏꯁꯨ ꯑꯉꯥꯡ ꯅꯠꯇ꯭ꯔꯦꯗꯣ
ꯎꯝꯝ
ꯑꯗꯨꯗ ꯂꯩꯀꯥꯏꯒꯤ ꯈꯤꯇꯪꯒꯤ ꯑꯣꯏꯔꯒꯁꯨ ꯑꯁ ꯃꯣꯏꯁꯤ ꯂꯤꯈꯩꯁꯤꯅ ꯃꯣꯏ ꯑꯃ ꯂꯩꯕꯒꯤ ꯁꯤ ꯇꯧꯕꯤꯔꯝꯃꯤ ꯁꯤꯒꯤ ꯀꯥꯟꯅꯔꯦ ꯈꯣꯠꯂꯦ ꯀꯥꯏꯅꯒ
ꯍꯣꯏ ꯍꯥꯏꯗꯤ
ꯌꯥꯅꯦꯗꯨꯣꯔꯤꯅꯦꯕ
ꯀꯩꯅꯣꯒꯤ ꯑꯩꯈꯣꯏꯅ ꯐꯕ ꯂꯝꯕꯤꯗ ꯑꯉꯥꯡꯈꯩꯁꯦ ꯄꯨꯕꯤꯔꯗꯤ ꯑꯉꯥꯡꯈꯩꯁꯨ ꯂꯣꯏ ꯐꯗꯣꯏꯅꯦꯕ
ꯏꯃꯅꯦ ꯑꯍꯟ ꯑꯃꯅ ꯁꯤ ꯇꯧꯈꯤꯕ ꯍꯥꯏꯔꯗꯤ ꯑꯉꯥꯡꯈꯩꯁꯨ ꯂꯣꯏꯅꯃꯛ ꯏꯜꯂꯛꯇꯣꯔꯤꯕꯅꯤ ꯃꯣꯏ ꯁꯤ ꯇꯧꯏ ꯈꯣꯠꯂꯤ ꯑꯣ ꯍꯥꯟꯅ ꯃꯣꯏꯅ ꯌꯥꯎꯗ꯭ꯔ ꯍꯥꯟꯅ ꯃꯣꯏꯅ ꯌꯥꯝ ꯇꯕꯨ ꯑꯣꯏꯔꯁꯨ ꯑꯩꯒꯤ ꯃꯇꯨꯡ ꯏꯟꯅꯔꯛꯇꯣꯅꯤꯅꯦ
ꯑꯦ ꯑꯩꯈꯣꯏ ꯐꯔꯗꯤ ꯃꯈꯥ ꯇꯥꯕ ꯐꯩꯌꯦꯅ ꯑꯗꯨꯒ ꯚꯥꯢ ꯑꯦꯋꯥꯔꯅꯦꯁ ꯄ꯭ꯔꯣꯒ꯭ꯔꯥꯝꯒꯨꯝꯕ ꯑꯃ ꯁꯨꯝ ꯁꯤꯟꯕꯤꯕꯨꯀꯣ ꯍꯥꯏꯗꯤ ꯎ ꯋꯥ ꯌꯥꯟꯊꯠꯄ ꯐꯩ ꯐꯠ ꯇꯦ ꯍꯥꯏꯕꯗꯣꯃ ꯃꯌꯥꯝꯗ ꯁꯤꯒꯤ ꯎ ꯋꯥ ꯌꯥꯟꯊꯠꯄꯒꯤ ꯀꯥꯟꯅꯕꯅ ꯀꯩꯅꯣ ꯃꯥꯡꯖꯕꯅ ꯀꯩꯅꯣꯅ ꯃꯌꯥꯝꯗ ꯁꯨꯝ ꯈꯪꯍꯟꯕꯒꯤ ꯑꯦꯋꯥꯔꯅꯦꯁ ꯄ꯭ꯔꯣꯒ꯭ꯔꯥꯝ ꯑꯃ ꯁꯨꯝ ꯁꯤꯟꯕ ꯑꯗꯣ ꯑꯦꯋꯥꯔꯅꯦꯁ ꯄ꯭ꯔꯣꯒꯥ꯭ꯔꯥꯝ ꯍꯥꯏꯔꯒ ꯃꯤꯁꯦ ꯍꯥꯏꯗꯤ ꯏꯎ ꯌꯥꯎꯅꯤꯡꯗꯕ ꯏꯇꯥ ꯇꯥꯅꯤꯡꯗꯕꯗ ꯑꯃꯨꯛ ꯇꯧꯕꯁꯦ
ꯍꯣꯏ ꯑꯗꯨꯅꯤ ꯑꯦꯋꯥꯔꯁꯁꯦ ꯑꯗꯨꯒꯨꯝꯕ ꯀꯥꯟꯅꯒꯗꯕ ꯍꯥꯏꯕꯗꯤ ꯌꯥꯔꯣꯏ ꯈꯤꯇꯪꯗꯤ ꯕꯣꯠꯀꯤ ꯑꯗꯨꯒꯤ ꯑꯗꯥꯒꯤ ꯍꯥꯏꯔꯛꯄ ꯑꯣꯏꯔꯒꯗꯤ ꯃꯌꯥꯝꯁꯦꯀꯣ
ꯎꯝ
ꯍꯦꯛꯇ ꯂꯩꯌꯦꯕ ꯃꯤ ꯈꯔꯁꯨ ꯍꯦꯛꯇ ꯄꯩꯁꯥꯗꯤ ꯄꯩꯁꯥꯕꯒꯤꯗ ꯑꯣꯏꯔꯒꯗꯤ ꯍꯦꯛꯇ ꯃꯊꯧ ꯇꯥꯗꯕꯤ ꯍꯥꯏꯗꯤ ꯁꯦꯅꯤꯌꯔ ꯁꯤꯇꯤꯖꯦꯟꯒꯨꯝꯕ ꯍꯥꯏꯇꯥꯔꯦ ꯃꯣꯏꯁꯦ ꯌꯥꯗꯦꯕ ꯊꯥꯡꯉꯩꯁꯦ ꯁꯦꯡꯅ ꯁꯤꯃ ꯀꯥꯟꯅꯒꯗꯕꯅꯤ ꯈꯣꯠꯄꯗꯕꯅꯤ ꯑꯗꯨꯒꯨꯝꯕꯒꯤ ꯃꯤꯇꯤꯡ ꯍꯥꯏꯔꯒꯗꯤ ꯑꯁ ꯀꯩꯗꯧꯗꯣꯢꯅꯣ ꯀꯥꯟꯅꯔꯣꯏꯗ ꯃꯥꯡꯅꯕꯅꯤ ꯈꯣꯠꯅꯕꯅꯤꯅ ꯍꯥꯏꯔꯛꯀꯅꯤꯕ ꯑꯗꯨꯅꯦ ꯑꯗꯨꯒꯤ ꯈ꯭ꯋꯥꯏ ꯁꯣꯏꯕ ꯍꯥꯏꯁꯦ ꯑꯗꯨꯗꯨꯅꯦꯕ
ꯑ ꯍ ꯑꯗꯨ ꯃꯣꯏꯖꯨ ꯁꯨꯝ ꯍꯥꯏꯗꯤ ꯂꯥꯏꯔꯤꯛ ꯂꯥꯏꯁꯨꯒꯤ ꯃꯉꯥꯜ ꯐꯪꯗꯕꯗꯣ
ꯎꯝ
ꯑꯗꯨꯒꯤ ꯖꯨ ꯑꯗꯨꯒꯤ ꯖꯨ ꯑꯌꯥꯝꯕ ꯑꯣꯏ ꯑꯗꯨꯅꯦꯕ ꯍꯥꯏꯗꯤ ꯁꯤꯅ ꯁꯤꯅꯤ ꯁꯤꯅ ꯁꯤꯅꯤ ꯍꯥꯏꯕ ꯑꯃ ꯈꯪꯗꯕꯗꯣ ꯑꯗꯣ ꯑꯩꯈꯣꯏꯅ ꯃꯣꯏꯁꯨ ꯍꯥꯏꯗꯤ ꯒ꯭ꯌꯥꯟ ꯇꯥꯍꯟꯕꯤꯕ ꯍꯥꯏꯗꯤ ꯑꯩꯈꯣꯏꯅ ꯍꯥꯏꯕꯤꯔꯒ ꯐꯖꯅ ꯁꯤꯅ ꯁꯤꯅꯤ ꯁꯤꯅꯤ ꯁꯨꯃꯥꯏꯅ ꯇꯧꯕꯅꯤ ꯍꯥꯏꯕꯗꯨꯃ ꯐꯖꯅ ꯍꯥꯏꯕꯤꯔꯒꯗꯤ ꯃꯣꯏꯁꯨ ꯒ꯭ꯌꯥꯟ ꯇꯥꯒꯗ꯭ꯔꯅ ꯈꯜꯂꯦꯕ
ꯍꯣꯏ ꯑꯗꯨꯅꯦ ꯑꯗꯨꯒꯨꯝꯕ ꯑꯃ ꯇꯧꯕꯁꯨ ꯌꯥꯕꯖꯥꯠꯅꯤꯀꯣ ꯌꯥꯏꯌꯦ ꯇꯧꯁꯦ ꯅꯪ ꯅꯪ ꯍꯥꯏꯗꯣ ꯌꯥꯏꯌꯦ ꯇꯧꯕ ꯌꯥꯏ
ꯍꯥꯏꯗꯤ ꯀꯩꯅꯣꯁꯦ ꯃꯇꯝ ꯂꯩꯔꯤ ꯀꯥꯟꯗ ꯑꯩꯈꯣꯏꯁꯤꯅ ꯈꯇꯪ ꯍꯥꯏꯗꯤ ꯋꯥꯟ ꯄꯥꯔꯁꯦꯟꯗꯪ ꯑꯣꯏꯔꯁꯨ ꯖꯦꯔꯣ ꯄꯥꯔꯁꯦꯟꯖꯦ ꯋꯥꯟ ꯄꯣꯏꯟ ꯋꯥꯟ ꯄꯥꯔꯁꯦꯟꯗꯪ ꯑꯣꯏꯔꯁꯨ ꯍꯥꯏꯗꯤ ꯈꯤꯇꯪꯗ ꯑꯣꯏꯔꯁꯨ ꯀꯩꯅꯣ ꯇꯧꯅꯤꯡꯕꯗꯣ
ꯑꯥ
ꯀꯟꯇ꯭ꯔꯤꯕ꯭ꯌꯨꯠ ꯇꯧꯅꯤꯡꯕꯗꯣ ꯑꯗꯨ ꯒꯤ ꯋꯥꯅꯤꯗ ꯚꯥꯢ ꯍꯥꯏꯗꯤ
ꯌꯥꯏꯌꯦ ꯑꯩꯈꯣꯏꯁꯨ ꯂꯧꯐꯝ ꯊꯣꯛꯏ ꯀꯩꯅꯣ ꯍꯥꯏꯗꯤ ꯌꯨꯠ ꯌꯨꯠ ꯑꯃ ꯑꯣꯏꯅ ꯑꯗꯨꯒꯨꯝꯕ ꯃꯌꯥꯝ ꯂꯧꯕ ꯌꯥꯏ ꯍꯥꯏꯗꯤ ꯃꯌꯥꯝꯁꯨ ꯂꯣꯢ ꯇꯧꯅꯔꯤꯝꯅꯦꯕ ꯌꯨꯠꯁꯤꯅꯕꯨ ꯐꯔꯗꯤ ꯂꯝ ꯑꯃ ꯂꯩꯀꯥꯏ ꯑꯃ ꯂꯣꯏ ꯐꯩ ꯍꯥꯏꯅꯦ
ꯍꯣꯏ ꯌꯥꯝ ꯆꯨꯝꯃꯤ ꯚꯥꯏꯅ ꯍꯥꯏꯁꯦ ꯑꯗꯣ ꯚꯥꯏꯁꯨ ꯀꯩꯅꯣ ꯇꯧꯊꯣꯛꯑꯣ ꯑꯝ ꯉꯥꯏꯍꯥꯛ ꯄꯣꯊꯥ ꯇꯨꯝ ꯄꯣꯊꯥꯊꯣꯛꯑꯣ ꯑꯩꯁꯨ ꯀꯩ ꯀꯩ ꯔꯨꯈꯤꯒꯦ ꯑꯉꯥꯡ ꯁ꯭ꯀꯨꯜ ꯇꯥꯏꯃꯤꯡ ꯂꯣꯏꯔꯦ ꯑꯗꯨ ꯑꯉꯥꯡ ꯑꯝꯇ ꯂꯧꯔꯨꯈꯤꯒꯦ ꯑꯗꯨꯒ ꯀꯔꯤ ꯇꯧꯁꯤꯒꯦ ꯍꯥꯏꯕꯗꯣ ꯎꯝ ꯈꯟꯊꯃꯤꯟꯅꯔꯒ ꯁꯤꯅ ꯁꯤꯅ ꯁꯤꯅ ꯐꯒꯗꯧꯕꯗꯣ ꯌꯦꯡꯉꯒ ꯇꯧꯔꯁꯤ ꯚꯥꯏ ꯑꯣ ꯊꯝꯃꯒꯦꯀꯣ ꯚꯥꯢ